ꯑꯣ ꯗꯗꯥ
ꯍꯥꯏ ꯅꯨꯡꯉꯥꯏꯔꯤꯕ꯭ꯔꯣ ꯅꯪꯗꯣ
ꯍꯣꯏ ꯍꯣꯏ ꯇꯥꯕ꯭ꯔꯣ
ꯑꯣ ꯇꯥꯏꯌꯦ ꯇꯥꯏꯌꯦ
ꯑꯣ
ꯆꯥꯛ ꯆꯥꯔꯕꯣ
ꯍꯧꯖꯤꯛ ꯆꯥꯒꯦꯅ ꯇꯧꯋꯤꯗ ꯅꯪꯗꯤ
ꯑꯩ ꯑꯩ ꯑꯩ ꯑꯩꯖꯨ ꯆꯥ ꯆꯒꯦꯅ ꯈꯟꯕꯒꯤꯅꯦ ꯑꯗꯨ ꯑꯗꯨ ꯅꯪ ꯅꯪꯉꯣꯟꯗ ꯀꯣꯜ ꯇꯧꯕꯒꯤ
ꯑꯣ
ꯀꯥꯏ ꯂꯝꯗꯒꯤꯅꯣ ꯅꯪꯗꯤ
ꯑꯁ ꯍꯧꯖꯤꯛ ꯑꯥ ꯑꯩꯗꯤ ꯑꯁꯦꯡꯕꯗꯤ ꯀꯨꯀꯤꯅꯤ ꯑꯗꯨꯒ ꯍꯧꯖꯤꯛ ꯀꯥꯟꯗꯤ ꯅꯥꯒꯥ ꯑꯣꯏꯈ꯭ꯔꯦꯗ
ꯑꯣ ꯐꯩ ꯌꯥꯝ ꯐꯩꯅꯦ ꯑꯗꯨꯗꯤ
ꯑꯣ ꯅꯪꯗꯤ ꯀꯩ ꯇ꯭ꯔꯥꯏꯕ ꯑꯣꯏꯖꯥꯠꯅꯣ
ꯑꯩꯗꯤ ꯑꯩꯗꯤ ꯍꯤꯟꯗꯨꯅꯦ
ꯑꯣꯝ
ꯑ
ꯑꯗꯨꯗꯤ ꯏꯁꯣꯔꯒꯤ ꯑꯦꯅꯤꯃꯤꯁ ꯅꯦꯗ ꯑꯗꯨꯗꯤ
ꯑ ꯑꯣ ꯃꯥꯅꯦ ꯃꯥꯅꯦ
ꯑꯣ
ꯇ__ ꯆꯥꯛ ꯆꯥꯔꯕ꯭ꯔꯣ ꯍꯧꯖꯤꯛ
ꯍꯣꯏ ꯍꯧꯖꯤꯛ ꯆꯥꯒꯦꯅ ꯑꯗꯨꯝ ꯁꯦꯝ ꯁꯥꯔꯒ ꯂꯣꯏꯗꯤ
ꯑꯣ ꯌꯥꯝ ꯐꯩꯗ
ꯑꯣ
ꯅꯣꯏ ꯅꯣꯏ ꯀꯨꯀꯤꯁꯤꯡꯗꯤ ꯅꯨꯡꯉꯥꯏꯔꯤ ꯔꯤꯕ꯭ꯔꯣ
ꯂꯩꯇꯦꯗ
ꯑꯣ ꯑꯥꯁ ꯇꯧꯔꯝꯅꯤ
ꯃꯤꯒꯨꯝꯕ ꯆꯥꯔꯒ ꯂꯩꯕꯅꯤꯗ
ꯑꯣ ꯌꯥꯝ ꯐꯩꯅꯦ ꯑꯗꯨꯗꯤ ꯑꯩ__ ꯑꯩꯁꯨ ꯆꯥ ꯆꯥꯒꯦꯅ ꯑꯩꯁꯨ ꯈꯜꯂꯦꯑ
ꯑꯣ
ꯑꯣ ꯅꯣꯡꯃ ꯏꯕꯥꯅꯤ ꯅꯣꯡꯃ ꯏꯕꯥꯅꯤ ꯊꯦꯡꯅꯔꯁꯦ ꯑꯗꯨꯗꯤ ꯊꯦꯡꯅꯁꯦ ꯑꯗꯨꯒ ꯅꯪꯒꯤ ꯎꯝꯝ ꯑꯗꯨꯒ ꯑꯗꯨꯒ ꯆꯥꯃꯤꯟꯅꯔꯁꯦꯕ
ꯎꯝ ꯑꯩꯁꯨ ꯂꯥꯛꯀꯦ ꯃꯨꯛ ꯀꯣꯠ ꯇꯧꯔꯒ ꯀꯣ
ꯍꯣꯏ ꯄꯨꯟꯅ ꯆꯠꯃꯤꯟꯅꯕ ꯌꯥꯅꯤ__
ꯎꯝ ꯌꯥꯝ ꯐꯩꯌꯦ
ꯀꯅꯥ ꯀꯅꯥ ꯂꯩꯌꯦ
ꯊꯪꯅꯕꯖꯤꯕꯨꯗꯤ ꯑꯩꯒꯤ ꯑꯩꯒꯤ ꯅꯨꯄꯤꯒ ꯂꯩꯌꯦ
ꯑꯣ ꯑꯣ ꯂꯨꯍꯣꯡ ꯗꯕꯣ
ꯑꯣ ꯑꯩꯖꯦ ꯑꯩꯖꯦ ꯃꯇꯝ__ ꯑꯩꯒꯤ ꯃꯆꯥ ꯏꯇꯥꯁꯤꯡꯅꯤ ꯑꯅꯤ ꯀꯨꯟ ꯀꯨꯟ ꯀꯨꯟꯊ꯭ꯔꯥꯗꯤ ꯁꯨꯔꯦ
ꯑꯣ ꯇꯧꯕ ꯉꯝꯕ ꯃꯤꯅꯦꯌꯦ
ꯑꯥ ꯇꯧꯕꯅꯤꯅꯦ ꯇꯧꯕꯅꯦ ꯑꯩꯈꯣꯏ ꯏꯟꯗꯤꯌꯥꯁꯤ__ ꯗꯤ ꯗꯤꯃꯣꯀ꯭ꯔꯦꯁꯤꯅꯦꯕ ꯑ ꯌꯥꯝ ꯇꯧꯕꯅꯦꯗ
ꯍꯣꯏ
ꯃꯨꯁꯂꯤꯝ ꯑꯁꯨ ꯌꯥꯝ ꯄꯣꯛꯄ ꯂꯩꯕꯝ ꯌꯥꯅꯤꯗ
ꯑ ꯎꯝ ꯇꯧꯕꯅꯦ ꯑꯩꯈꯣꯏꯒꯤꯗꯤ ꯑꯗꯨꯅꯦ ꯈꯣꯏ ꯑꯩꯈꯣꯏ ꯑꯩꯈꯣꯏ ꯏꯟꯗꯤꯌꯥꯁꯦ ꯁꯨꯝ ꯄꯣꯄꯨꯂꯦꯁꯟ ꯌꯥꯝ ꯆꯥꯎꯈꯠꯄꯁꯦ ꯑꯗꯨ ꯑꯩꯈꯣꯏ ꯂꯩꯕꯒꯤꯅꯤ ꯑꯗꯨꯕꯨꯅꯦꯕ ꯃꯤ
ꯗꯨꯑꯥ
ꯑꯩꯈꯣꯏ ꯏꯟꯗꯤꯌꯥ ꯆꯥꯎꯈꯠꯅꯕꯒꯤꯅꯦ ꯑꯗꯨꯅꯤ
ꯑꯣ ꯏꯟꯗꯤꯌꯥꯗꯤ ꯗꯦꯃꯣꯀ꯭ꯔꯦꯁꯤꯅꯤ ꯑꯣꯏꯅꯤꯌꯥ
ꯑ ꯗꯦꯃꯣꯀ꯭ꯔꯦꯁꯤꯅꯦ ꯐ꯭ꯔꯤꯗꯝꯗꯨ
ꯑꯣ ꯈꯣꯏꯗꯤ ꯕꯔꯃꯥꯗ__ ꯆꯠꯔꯗꯤ ꯑꯁ ꯑꯃꯨꯛꯀ ꯇꯥꯜꯂꯅꯤ ꯃꯅꯤꯄꯨꯔꯗ ꯂꯥꯛꯑꯗꯤ
ꯇꯥꯜꯂꯅꯤ ꯈꯪꯗꯦꯗ ꯆꯥ ꯐꯝ ꯂꯩꯐꯝ ꯈꯪꯗꯦ ꯍꯧꯖꯤꯛ ꯀꯥꯟꯗꯤ
ꯑꯣ ꯑꯩ ꯑꯩ ꯆꯥꯡ ꯆꯦꯡ ꯆꯦꯡꯒꯤ ꯕꯣꯔꯥ ꯑꯅꯤ ꯑꯍꯨꯝ ꯑꯗꯨꯒ ꯍꯧ ꯍꯌꯦꯡ ꯄꯨ ꯄꯨꯔꯒ ꯂꯛꯒꯦ ꯑꯗꯨꯗꯤ
ꯑꯣ
ꯎꯝ ꯆꯦꯟꯒꯤ ꯎꯝ ꯑꯗꯨ ꯅꯪ ꯂꯩꯕꯁꯦ ꯀꯥꯡꯄꯣꯛꯄꯤꯗ ꯅꯠꯇ꯭ꯔꯣ
ꯑꯣ ꯀꯥꯡꯄꯣꯛꯄꯤ
ꯑꯣ ꯑꯣ ꯈꯪꯉꯤꯗ ꯈꯪꯉꯤꯗ ꯑꯣ ꯂꯥꯎꯒꯅ ꯇꯧ ꯑꯗꯨ ꯀꯣꯜ ꯇꯧꯔꯍꯤꯀꯣ ꯊꯦꯡꯅꯖꯦꯕ ꯎꯝ ꯌꯥꯝ ꯐꯩꯌꯦ
ꯍ ꯍꯣꯏ ꯇꯧꯕ ꯌꯥꯅꯤ
ꯎꯝ ꯑꯩꯗꯤ ꯐ꯭ꯔꯤꯗ ꯄꯤꯒꯅꯤꯗ ꯅꯣꯏ ꯀꯨꯀꯤꯁꯤꯡꯅ ꯑꯩ ꯌꯥꯝ ꯅꯨꯡꯁꯤ ꯃꯟꯕꯒꯤꯀꯣ ꯌꯥꯝ ꯅꯨꯡꯁꯤꯌꯦꯕ
ꯍꯣꯏ ꯃꯨꯁꯂꯤꯝꯁꯤꯡꯗꯤ ꯌꯥꯝ ꯑꯁ ꯄꯨꯛꯆꯦꯟ ꯌꯥꯝ ꯆꯥꯎꯒꯅꯤꯗ
ꯎꯝ ꯍꯣꯏꯗꯤ ꯌꯥꯝ ꯅꯨꯡꯁꯤꯌꯦ ꯅꯣꯏ ꯀꯨꯀꯤꯁꯤꯡꯅ ꯑꯁ ꯅꯣꯏ ꯅꯥꯒꯥꯁꯤꯡꯗꯤ ꯌꯥꯝ
ꯑꯑꯑ ꯇꯣꯝꯅ ꯈ꯭ꯔꯤꯁꯇꯤꯌꯥꯟ ꯍꯥꯏꯔꯒ ꯈ꯭ꯔꯤꯁ ꯇꯤꯌꯥꯟꯒꯤ ꯃꯤꯡ ꯄꯥꯏꯔꯒ ꯑꯩꯁ ꯃꯤ ꯍꯥꯠꯇꯣꯛ ꯍꯟꯅꯔꯒ
ꯎꯝ ꯇꯧꯌꯤꯗ ꯅꯣꯏꯒꯤ ꯅꯪꯒꯤ ꯈꯨꯟ ꯌꯥꯝ ꯍꯥꯠꯔꯤꯗ ꯇꯥꯕ ꯀꯥꯟꯗꯗꯤ ꯎꯝ ꯌꯥꯝ ꯅꯨꯡꯉꯥꯏꯗꯦꯗ
ꯍꯣꯏ ꯑꯩꯈꯣꯏ ꯀꯨꯀꯤꯁꯤꯡꯁꯦ ꯑꯩꯁ ꯈ꯭ꯔꯤꯁꯇꯤꯌꯥꯟꯒꯤ ꯃꯤꯡ ꯄꯥꯏꯔꯒ
ꯎꯝ
ꯃꯤ ꯍꯥꯠꯊꯣꯛ ꯔꯁꯦꯟ
ꯍꯥꯠꯇꯣꯛ ꯍꯥꯛꯆꯤꯟꯕꯗꯣ ꯑꯁ ꯌꯥꯝ ꯅꯨꯡꯉꯥꯏꯗꯦꯕ
ꯅꯪꯒꯤ ꯅꯨꯄꯤꯕꯨ ꯑ ꯅꯪꯒꯤ ꯅꯨꯄꯤꯗꯤ ꯑ ꯍꯥꯏꯖꯤꯜꯂꯤꯔꯣ
ꯑꯩꯈꯣꯏ ꯑꯩꯒꯤ ꯅꯨꯄꯤꯁꯨ ꯀꯨ ꯀꯨꯀꯤꯒꯤ ꯅꯨꯄꯤꯅꯦ ꯑꯩ ꯂꯧꯕ ꯑꯗꯣ ꯑꯗꯨꯒꯤꯅꯦꯕ ꯑꯩ ꯌꯥꯝ ꯅꯨꯡꯁꯤꯕꯗꯣ ꯀꯨꯀꯤ ꯅꯨꯄꯤꯅꯦꯕ ꯑꯗꯨꯒ ꯑꯁꯥꯝ ꯔꯥꯏꯐꯜꯗ ꯃꯥ ꯑꯁ ꯑꯦꯛꯁ ꯌꯥꯝ ꯂꯩꯒꯤꯅꯤ ꯑꯁ
ꯃꯥꯒꯤ ꯑꯦꯛꯁꯗꯤ ꯌꯥꯝ ꯂꯩꯌꯦ ꯍꯥꯏꯌꯦ ꯑꯁꯥꯝ ꯔꯥꯏꯐꯜꯗ ꯑꯗꯨꯒ ꯑꯩꯅ ꯊꯥꯔꯠ ꯍꯦꯟꯗ ꯂꯧꯕꯅꯦꯗ
ꯎꯝ ꯄꯩꯁꯥ ꯌꯥꯝ ꯇꯟꯕ ꯍꯩꯕ ꯋꯥꯅꯤ ꯑꯥ ꯃꯤ ꯅ‌ꯦꯛꯑꯦ ꯑꯗꯨꯗꯤ
ꯑꯣ ꯇꯥꯡꯕꯅ‌ꯩ ꯃꯥꯒꯤꯗꯤ ꯑꯁ
ꯑꯣ
ꯈꯪ‌ꯗ‌ꯦꯗ
ꯑꯣ
ꯍꯨꯖꯤꯛꯀꯥꯟꯁꯦ
ꯎꯝ
ꯑꯗꯨ ꯑꯗꯨꯒꯤꯅꯦ ꯑꯩꯈ‌ꯣꯏꯒꯤ ꯅꯣꯏ ꯅꯣꯏꯗ ꯑꯩ ꯌꯥꯝ ꯅꯨꯡꯁꯤꯕꯗꯣ ꯅꯨꯡꯁꯤ ꯃꯟꯕꯗꯣ ꯑꯗꯨꯒꯤꯅꯦꯕ ꯎꯝ ꯅꯣꯏꯗꯤ ꯀꯩ ꯑ ꯀꯩꯈꯩ ꯀꯩ ꯎꯝ ꯀꯩꯀꯩ ꯆꯥꯔꯒ ꯍꯤꯡꯉꯨꯔꯣ
ꯑꯔꯤꯁ ꯗꯣ ꯎꯝ ꯅꯣꯏꯒꯤ ꯂꯣꯟꯗꯗꯤ ꯈꯪꯗꯦꯗ ꯀꯁꯥꯕꯗꯣ
ꯑꯣ ꯈꯪꯉꯦ ꯈꯪꯉꯦ
ꯔꯨꯠꯇꯣ ꯑꯗꯨꯝ ꯆꯥꯔꯒ ꯍꯤꯡꯅ ꯂꯩꯅꯤꯗ ꯆꯦꯡ ꯆꯥꯡꯅꯤ ꯇꯥꯕ ꯐꯪꯗꯦꯗ
ꯑꯣ ꯑꯗꯨꯃꯥꯏꯅ ꯇꯧ ꯃꯥꯜꯂꯤꯕ
ꯑꯩꯈꯣꯏ ꯂꯩꯁꯤꯗꯤ ꯀꯩꯁꯨ ꯀꯩꯁꯨ ꯋꯥꯅꯤꯡꯉꯥꯏ ꯂꯩ ꯂꯩ ꯈꯜꯂꯨ
ꯋꯥꯅꯤꯡꯉꯥꯏ ꯂꯩꯔꯔꯣꯏ ꯈ‌ꯣꯏ ꯂꯩꯁꯤꯗꯤ
ꯅꯣꯏꯒꯗꯤ ꯌꯥꯝ
ꯎꯝ ꯑꯩꯈꯣꯏꯒꯤꯗꯤ ꯄꯨꯔꯥ ꯅ꯭ꯌꯨꯇ꯭ꯔꯦꯜꯅꯦꯕ ꯑꯩꯈꯣꯏꯗꯤ ꯀꯥꯏꯁꯨ ꯇꯧꯔꯣꯏ ꯁꯨ ꯇꯧꯔꯣꯏ
ꯍꯣꯏ ꯇꯧꯕꯁꯨ ꯉꯝꯔꯣꯏꯗ ꯏꯁꯇꯦꯠ ꯑꯆꯧ ꯑꯆꯧꯕꯁꯤꯡ ꯑꯦꯁ ꯃꯨꯁꯂꯤꯝ ꯈꯛꯇꯅꯤꯗ
ꯑꯥ ꯀꯩꯗꯧꯔꯤꯅꯣ
ꯔ‌ꯣꯗꯤ ꯈꯨꯟꯁꯦ ꯀꯥꯥꯏꯗ ꯀꯥꯏꯗꯒꯤꯔꯣ
ꯎꯝ ꯑꯩꯒꯤꯗꯤ ꯗꯨꯕꯥꯏꯗꯗꯤ ꯑꯃ ꯂꯩꯌꯦꯕ ꯑꯗꯨꯒ ꯑꯗꯨꯒ ꯎꯝ ꯅ‌ꯦꯄꯥ ꯑꯥ ꯑꯗꯨꯒ ꯄꯥꯀꯤꯁꯇꯥꯟꯗꯁꯨ ꯑꯃ ꯂꯩꯌꯦ ꯑꯅꯤ ꯂꯩ
ꯑꯣ ꯑꯣ
ꯑꯩꯈꯣꯏ ꯄꯥꯀꯤꯁꯇꯥꯟꯗꯤ ꯑꯩꯈꯣꯏꯒꯤ ꯑꯣꯔꯤꯖꯤꯅꯦꯜ ꯑꯣꯔꯤꯖꯤꯅꯦꯜ ꯈꯨꯟꯅꯦꯕ ꯑꯩꯈꯣꯏ ꯃꯨꯁꯂꯤꯝꯒꯤꯗꯤꯀꯣ
ꯑꯣ
ꯑꯥ ꯑꯗꯨꯅꯦ
ꯌꯥꯝ ꯐꯥꯏꯗ
ꯅꯪꯒꯤꯗꯤ
ꯑꯩ ꯑꯩꯈꯣꯏ ꯁꯦꯝꯗꯤ ꯕꯔꯃꯥꯗꯒꯤꯅꯤꯗ ꯕꯔꯃꯥꯗꯒꯤ ꯆ‌ꯦꯜꯂꯛꯄꯅꯤꯗ
ꯎꯝ ꯌꯥꯝ ꯐꯩꯌ‌ꯦ
ꯑꯙꯔ ꯑꯙꯔ ꯐꯥꯎ ꯂꯩꯇ‌ꯦꯗ ꯑꯩꯈꯣꯏꯗꯤ
ꯁꯨꯃꯥꯏ ꯇꯧ ꯁꯨꯃꯥꯏꯅ ꯇꯧꯗꯣꯏꯅꯦꯕ ꯃꯣꯏ ꯃꯣꯏ ꯅꯥꯒꯥꯒ ꯃꯩ ꯇꯩꯒꯀꯣ ꯁꯨꯃꯥꯏ ꯇꯧꯕ ꯀꯥꯟꯗ ꯅꯪ ꯅꯣ ꯅꯣꯏꯅ ꯃ‌ꯣꯏꯅ ꯏꯟ ꯏꯟꯍꯦꯔꯤꯠ ꯇꯧꯗꯣꯏꯅꯦꯕ ꯑꯗꯨꯒꯤꯅ‌ꯦ ꯃ‌ꯣꯏ ꯅꯨꯄꯥ ꯊꯣꯛꯑꯦ ꯅꯣꯏꯈꯛ ꯅꯣꯏꯁꯤꯡꯁꯦ ꯌꯥꯝꯅꯩ ꯌꯦꯌꯦ
ꯎꯝ
ꯎꯝ ꯌꯥꯝ ꯅꯥꯏꯕ ꯖꯥꯇꯤꯅꯤꯀꯣ
ꯎꯝ ꯀꯥꯟꯗꯤ ꯌꯥꯝ ꯄꯥꯝꯕꯅꯤꯅ ꯑꯩꯈꯣꯏꯁ
ꯎꯝ ꯌꯥꯝꯗꯤ ꯂꯝꯥ ꯄꯥꯝꯃꯦ ꯍꯣꯏ ꯑꯗꯨ ꯇꯧꯎꯅꯅꯦ ꯑꯩꯈꯣꯏ ꯑꯩꯈꯣꯏ ꯀꯁꯇꯃꯔꯤ ꯂꯣꯗꯒꯤ ꯑꯩꯈꯣꯏ ꯂꯣꯗꯒꯤ ꯃꯨꯁꯂꯤꯝꯒꯤꯗꯤ ꯃꯤ ꯍꯥꯠꯇꯣꯛꯑꯗꯤ ꯑꯗꯨ ꯎ ꯍꯕꯦꯟ ꯍꯦꯕꯦꯟꯅ ꯆꯠꯂꯅꯤ ꯍꯥꯏꯈ꯭ꯔꯝꯅꯤ ꯑꯗꯨ ꯅꯪꯒꯤ ꯕ꯭ꯂꯦꯁꯤꯡꯗꯤ ꯂꯩꯒꯅꯤꯕ ꯑꯗꯨꯒꯤ
ꯑꯩꯈꯣꯏꯒꯤꯗꯤ ꯈ꯭ꯔꯤꯁꯇꯦꯟ ꯍꯥꯏꯔꯒ ꯃꯤ ꯍꯥꯠꯇꯣꯛ ꯍꯥꯞꯆꯤꯟꯗꯤ ꯌꯥꯗꯦ ꯍꯥꯏꯔꯒ ꯑꯁ
ꯎꯝ
ꯌꯥꯝꯅꯗꯤ ꯑꯗꯨꯝ ꯍꯥꯠꯇꯣꯛ ꯍꯥꯆꯤꯟ ꯇꯧꯕ
ꯎꯝ ꯗꯨꯁꯨ ꯐꯩꯌꯦ
ꯑꯝ
ꯅꯪꯒꯤꯗꯤ ꯂꯨꯍ‌ꯣꯡ ꯂꯨꯍꯣꯡꯔꯕꯣ
ꯑꯗꯨꯝ
ꯃꯆꯥꯁꯤꯡ ꯅꯪ ꯃꯆꯥꯁꯤꯡꯒꯤ ꯀꯌꯥ ꯁꯨꯔꯦ ꯅꯪꯒꯤ ꯅꯨ ꯅꯨꯄꯤꯗꯤ ꯀꯌꯥ ꯁꯨꯕ꯭ꯔꯣ
ꯅꯨꯄꯤꯗꯤ ꯌꯥꯝꯗ꯭ꯔꯦꯗ ꯇꯔꯥ ꯃꯉꯥ ꯑꯩꯁ ꯊꯕ
ꯌꯥꯏꯗ
ꯑꯣ
ꯑꯗꯨꯃꯥꯏꯅ ꯇꯧꯗꯣꯏꯅꯦꯕ ꯆꯨꯝꯃꯦ
ꯑꯣ ꯇꯔꯥ ꯃꯉꯥ
ꯎꯝ ꯑꯣ ꯌꯥꯝ ꯐꯩꯗ
ꯍꯣꯏ ꯑꯉꯥꯡꯗꯤ ꯀꯌꯥꯔꯣ ꯑꯗ ꯑꯩꯁꯨ ꯀꯥꯎꯈ꯭ꯔꯦꯗ
ꯑꯣ
ꯌꯥꯝꯃꯟꯕꯒꯤ
ꯑꯣ ꯍꯧꯖꯤꯛꯇꯤ ꯀꯅꯥ ꯀꯅꯥ ꯂꯩꯕ꯭ꯔꯣ
ꯑꯗꯨꯗꯤ ꯅꯨꯄꯤ ꯑꯃ ꯑꯃꯨꯛꯀ ꯊꯤꯒꯦꯅ ꯇꯧꯅꯤꯅ ꯑꯩꯊꯟꯗ
ꯑꯣ ꯍꯧꯖꯤꯛ ꯅꯪ ꯅꯅꯥꯊꯟꯗ ꯂꯩꯕ꯭ꯔꯣ
ꯍꯣꯏꯣꯏ ꯍꯣꯏ ꯏꯊꯟꯗ ꯂꯩꯕꯅꯦ
ꯑꯣ ꯌꯥꯝ ꯐꯩꯌꯦ
ꯑ
ꯌꯥꯝ ꯐꯩꯗ
ꯅꯪꯗꯤ ꯅꯨꯄꯤ ꯀꯌꯥ
ꯑꯩꯁꯨ ꯅꯨꯄꯤ ꯑꯩꯁꯨ ꯅꯨꯄꯤ ꯑꯍꯨꯝ ꯈꯛꯇꯅꯤꯗ ꯑꯩꯈꯣꯏꯗꯤ
ꯑꯣ ꯍ ꯌꯥꯕꯤ ꯏ
ꯗꯨꯕꯥꯏꯗꯗꯤ ꯑꯃ ꯊꯝꯈ꯭ꯔꯦ ꯑꯗꯨꯒ ꯄꯥꯀꯤꯁꯇꯥꯟꯗꯤ ꯑꯃ ꯑꯗꯨꯒ ꯑꯩ ꯍꯧꯖꯤꯛ ꯍꯧꯖꯤꯛ ꯂꯩꯕꯗꯤ ꯑꯗꯨꯝ ꯃꯅꯤꯄꯨꯔꯗꯀꯣ
ꯎꯝ
ꯃꯅꯤꯄꯨꯔꯗꯗꯤ ꯑꯩꯒ ꯆꯥꯅꯕ ꯑꯩꯒꯤ ꯅꯨꯄꯤ ꯑꯃ ꯑꯩ
ꯎꯝ
ꯌꯥꯝ ꯅꯨꯡꯉꯥꯏꯀꯣ ꯅ ꯃꯅꯤꯄꯨꯔꯒꯤ ꯃꯅꯤꯄꯨꯔꯒꯤ ꯋꯦꯗꯔꯁꯤꯡꯗꯨ ꯑꯁ ꯌꯥꯝ ꯅꯨꯡꯉꯥꯏꯌꯦ
ꯌꯥꯝ ꯏꯪꯕꯅꯦ
ꯎꯝ ꯃꯅꯤꯄꯨꯔꯒ ꯂꯩꯕꯁꯦ ꯑꯁ ꯌꯥꯝ ꯅꯨꯡꯉꯥꯏꯅꯦ
ꯑꯣ ꯅꯨꯄꯤꯁꯨ ꯌꯥꯝ ꯂꯩꯕꯅꯤꯗ
ꯍꯣꯏ ꯅꯨꯄꯤꯁꯨ ꯌꯥꯝ ꯑꯁ ꯐꯖ ꯐꯖ ꯎꯏꯅꯦ ꯑꯗꯨ ꯅꯨꯡꯇꯤꯒꯤ ꯆꯠꯄꯁꯤꯡꯗꯣ
ꯑꯣ
ꯂꯣꯏꯔꯕꯅꯦ ꯍꯣꯏ ꯑꯈꯣꯏ ꯁꯃꯥꯏꯅ ꯇꯧꯕꯒꯤꯀꯣ
ꯎꯝ
ꯎꯝ
ꯕꯤ ꯑꯣ ꯁꯤ
ꯅꯨꯄꯤ ꯑꯃ ꯊꯤꯕꯤꯔꯨꯗꯅ ꯅꯨꯄꯤ ꯑꯃ ꯊꯤꯕꯤꯔꯨꯗꯅ ꯅꯪꯁꯨ
ꯑꯣ ꯌꯥꯌꯦ
ꯎꯝ
ꯑꯩꯁꯨ ꯊꯤꯕꯤꯒꯦ ꯅꯪꯒꯤꯗꯣ ꯅꯪ ꯀꯔꯝꯕ ꯅꯨꯄꯤ ꯄꯥꯝꯕ꯭ꯔꯣ
ꯈꯔ ꯇꯥꯏꯠ ꯑꯣꯏꯕ ꯈꯔ ꯖꯤꯟ ꯑꯣꯏꯕ ꯅꯠ ꯄꯥꯝꯃꯤꯗ ꯚ꯭ꯔꯖꯤꯟ ꯑꯣꯏꯅ ꯍꯧꯖꯤꯛꯀꯥꯟꯗꯤ ꯊꯤꯕꯁꯨ ꯐꯪꯗꯦꯗ
ꯍꯧꯖꯤꯛꯀꯥꯟꯁꯦ ꯑꯁ ꯊꯤꯕꯗꯤ ꯋꯥꯗꯤ ꯋꯥꯈ꯭ꯔꯅꯤ
ꯑꯥ
ꯎꯝ ꯋꯥꯗꯤ ꯋꯥꯕꯅꯦ ꯀꯣ